ꯇꯥꯕꯣꯏ ꯇꯥꯎꯑꯣ ꯃꯔꯨꯞ ꯇꯥꯕ꯭ꯔꯣ
ꯚꯏ
ꯑꯣ ꯃꯔ
ꯑꯦ
ꯇꯔ ꯄꯣ
ꯇꯥꯏ ꯌꯥ ꯀꯩꯗꯧꯔꯃꯤꯅꯣ
ꯃꯔꯨꯞ ꯆꯥꯛ ꯇꯣꯛꯑꯒ ꯁꯨꯝ ꯍꯪꯆꯤꯠ ꯂꯥꯡꯉꯒ ꯅꯨꯃꯤꯗꯥꯡꯒꯤ ꯁꯨꯝ ꯍꯪꯆꯤꯠ ꯂꯥꯡꯉꯒ ꯂꯩꯔꯝꯕꯅꯦ ꯃꯔꯨꯞꯇꯤ
ꯆꯞ ꯃꯥꯟꯅꯩ ꯑꯩꯁꯨ ꯅꯨꯡꯉꯥꯏꯁꯨ ꯂꯩꯔꯝꯃꯣ
ꯀꯩ ꯇ ꯃ
ꯑꯗꯨꯃꯥꯏꯅ ꯁꯨꯝ ꯂꯩꯔꯝꯕꯅꯦ ꯆꯥꯛ ꯇꯣꯛꯑꯒ ꯆꯞ ꯃꯥꯟꯅꯩ ꯍꯥꯏꯕ
ꯑꯣ ꯃꯔꯨꯞꯁꯤ ꯆꯥꯛꯁꯤꯟ ꯆꯥꯔꯕꯣ
ꯆꯥꯔꯁ
ꯀꯔꯤ ꯃꯊꯦꯜ ꯆꯥꯔꯕ
ꯏꯟꯕꯖꯥ
ꯏꯔꯣꯝꯕꯥ ꯆꯥꯔꯦ
ꯎꯝ
ꯀꯔꯤ ꯑꯣꯜꯂꯤꯕ
ꯆꯣꯏꯗꯟ ꯃꯤꯔꯑꯣꯦ ꯆꯣꯏꯗꯟ
ꯀꯔꯤꯔꯣꯜꯂꯦ ꯍꯥꯏꯗꯀꯦ
ꯁ꯭ꯣꯏꯖꯤꯅꯤ ꯔꯣꯂ
ꯌꯦꯁ ꯍꯥꯥ
ꯁꯣꯏꯖꯤꯟ ꯁꯣꯏꯖꯤꯟ ꯀꯗꯥꯥꯏꯗ ꯌꯦꯡꯁꯤꯟꯕ ꯎꯝ ꯌꯦꯡꯁꯤꯟꯕꯨ ꯏꯔꯣ ꯌꯥꯕ
ꯑꯣ ꯃꯔꯨꯞ ꯑ ꯉꯥꯡ ꯑꯃ ꯈꯤꯇꯪ ꯇꯠꯄ ꯇꯠꯂ ꯇꯥꯕ ꯑꯗꯨꯒꯤꯅꯤꯗ
ꯅ ꯋꯥꯥꯛꯅꯨꯡ ꯃꯥꯔ
ꯎꯝ ꯃꯔꯨ ꯍꯣꯏ ꯅꯦꯠꯋꯥꯛꯁꯤ ꯀꯃꯥꯏ ꯀꯩꯗꯧꯔꯒꯦ ꯃꯩ ꯂꯥꯛꯇꯕ꯭ꯔꯣ
ꯂꯥꯁꯇꯦ ꯃꯩꯁꯦ ꯀꯩꯗꯧꯔꯝꯅꯣ ꯈꯪꯗ꯭ꯔꯦ ꯂꯥꯛꯇ꯭ꯔꯦ
ꯀꯩꯒꯤꯅꯣ ꯈꯪꯗꯦ ꯃꯩꯒꯤ ꯅꯦꯠꯋꯥꯛꯁꯤ ꯃꯔꯨ ꯉꯥꯡꯉꯕ ꯕꯇꯔ ꯑꯃ ꯇꯥꯕ
ꯎꯝ ꯅ ꯂꯥꯛꯇꯥ ꯐꯔ ꯃ
ꯎꯝ ꯃꯩ ꯉꯥꯛꯇꯔꯤꯅꯦ ꯋꯥ ꯌꯥꯗ꯭ꯔꯖꯥꯗ ꯐ ꯐ
ꯎꯝ ꯅꯨꯡꯉꯥꯏ ꯇꯕꯅꯤ
ꯎꯝ
ꯍꯪꯁꯨ ꯍꯦ ꯇꯧ
ꯀꯩꯒꯤꯅꯣꯅꯦ ꯃꯩ ꯍꯧꯖꯤꯛꯀꯥꯟꯁꯤꯦ ꯅꯣꯡ ꯆꯤꯡꯗ ꯁꯥꯕꯅꯤ ꯥꯕ ꯅꯠꯇꯦ ꯃꯩ ꯃꯨꯂꯤꯁꯤꯅ ꯀꯩ ꯃꯔꯝꯒꯤꯅꯣ
ꯈꯧꯗꯦ ꯀꯗꯜ ꯆꯅꯣ ꯀꯩꯅꯔꯣꯖꯅ ꯈꯪꯗꯤꯦꯌꯦ
ꯎꯝ ꯑꯃꯨꯛ ꯌꯥꯔꯦ ꯑꯃꯨꯛ ꯀꯩꯝ ꯇꯧꯗ꯭ꯔꯦ
ꯎꯝ ꯄꯊꯥꯅꯤꯉ ꯧꯃꯥꯟ
ꯍꯥꯥ
ꯍꯜꯂꯣ
ꯇꯥꯎ ꯇꯥ
ꯇꯥꯥꯏꯦ ꯇꯥꯏꯦ ꯇꯥꯔꯦ ꯇꯥꯔꯦ
ꯎꯝ ꯅꯁꯤ ꯇꯥꯔꯦ
ꯎꯝ ꯀꯩꯅ ꯆꯒꯦ
ꯏꯆꯦ ꯑꯩꯗꯤ ꯀꯩꯅꯣ ꯆꯥꯔꯦ ꯀꯩꯅꯣ ꯆꯥꯔꯦ ꯏꯆꯦ ꯉꯁꯤꯗꯤ ꯌꯦꯟ ꯀꯪꯅ ꯉꯧꯔꯦ
ꯎꯝ ꯃꯔꯗꯨ ꯁꯤ ꯑꯃꯨꯛ ꯌꯧꯈ꯭ꯔꯕ꯭ꯔꯥ
ꯍꯥꯥ ꯀꯩꯅꯣ
ꯌꯥꯔꯦ ꯌꯥꯔꯦ ꯍꯥꯏꯔꯛꯑꯣ
ꯌꯦꯟ ꯀꯪꯅ ꯉꯧꯋꯦ ꯑꯗꯨꯒ ꯀꯩꯅꯣꯃ ꯌꯦꯟ ꯀꯪꯅ ꯉꯧꯔꯒ ꯀꯔꯤ ꯁꯧꯒ꯭ꯔꯤ ꯍꯥꯏꯕ ꯁꯧꯒ꯭ꯔꯤꯗꯣ
ꯎꯝ
ꯁꯧꯕꯤꯔꯤꯗꯨ ꯁꯧꯕꯤꯔꯤ ꯊꯣꯡꯉꯦ ꯑꯗꯨꯒ ꯆꯥꯔꯦ ꯑꯁꯥꯎꯔꯦ ꯆꯥꯛ ꯐꯖꯅ ꯆꯪꯉꯦ ꯀꯃꯥꯏꯅ ꯇꯧꯋꯤ ꯈꯪꯗꯤ
ꯑꯣ ꯆꯅꯤꯡ ꯂꯥꯗ꯭ꯔꯒ ꯆꯅꯤꯡꯉꯕ ꯅꯟ ꯤꯃꯊꯤ ꯑꯜꯂꯨ ꯀꯣꯏꯔ
ꯆꯥꯅꯤꯡ ꯆꯥꯔꯤ ꯀꯦꯅ ꯑꯩꯅ ꯊꯣꯡꯁꯦ ꯍꯥꯎꯣꯏ ꯍꯥꯎꯔꯕꯅꯤꯅ ꯆꯥꯅꯤꯡ ꯆꯥꯅꯤꯡꯉꯕꯅꯤ ꯁꯤꯦꯗꯤ ꯁꯤ ꯆꯥꯧꯕꯩ ꯄꯥꯝꯖꯕ
ꯑꯗꯨ ꯑꯗꯨꯅꯦ
ꯏꯔꯣꯕ ꯅꯣꯡꯃ ꯊꯣꯡꯉꯗꯕ ꯀꯃꯥꯏꯗꯅꯣ ꯑꯍꯥꯎ ꯊꯣꯡꯉꯔꯣꯏꯁꯦ
ꯍꯥꯎ ꯍꯧꯁꯦ ꯑꯃꯁꯁꯨ ꯇꯥꯕ ꯌꯥꯗꯦ ꯆꯥꯗ꯭ꯔꯣ
ꯀꯩꯌꯦ
ꯑꯍꯥꯎꯕ ꯆꯥꯔꯗꯤ ꯃꯁꯥ ꯌꯥꯝ ꯐꯒꯠꯂꯗꯤꯦ ꯀꯃꯥꯏ ꯇ ꯑꯗꯨꯅ ꯏ ꯊꯣ ꯍꯗꯛꯛꯇꯅꯤ
ꯐꯒꯤꯦ ꯏꯁꯥ ꯐꯕꯅꯤꯒꯤ ꯃꯌꯥꯝ ꯄꯥꯎ ꯂꯩꯁꯦ
ꯎꯝ ꯑꯩ ꯑꯗꯨꯝ ꯐꯔꯒꯗꯤ ꯑꯗꯨꯝ ꯂꯩꯔꯕ ꯑꯩꯁꯦ ꯑꯗꯨꯩ ꯅꯣꯏꯊꯣꯛꯑꯀꯅꯤꯉ ꯎꯝ
ꯅꯣꯏꯕ ꯅꯣꯏ ꯋꯥ ꯑꯃꯒꯅꯤ ꯏꯁꯥ ꯐꯧꯅꯤ ꯏꯁꯥ ꯐꯧꯅꯤ ꯍꯥꯏꯕ ꯃꯥꯟꯅꯗꯦ ꯍꯥꯏꯕ ꯏꯆꯦ ꯏꯆꯦ ꯏꯁꯥ ꯐꯔ ꯍꯥꯏꯔꯒ ꯏ ꯅꯣꯏꯕꯨ ꯏꯁꯥ ꯑꯃ ꯅꯣꯏꯕ ꯃꯤꯗꯤ ꯃꯥ ꯐꯕ ꯀꯧꯗ꯭ꯔꯤ ꯀꯩꯅꯣ ꯑꯩ
ꯎꯝ ꯍꯣꯏ ꯑꯗꯨꯅꯦ ꯍꯥꯏꯗꯤ ꯅꯣꯏ ꯊꯣꯔꯛ ꯈꯔꯦ ꯄꯥꯈꯠꯠꯇꯅ ꯍꯥꯏꯒ
ꯎꯝ
ꯑꯩ ꯍꯧꯖꯤꯁꯥꯏ ꯐꯅꯇꯗꯤ ꯄꯥꯏ ꯇ
ꯎꯝ
ꯅꯪ ꯄꯨꯛꯇ ꯃꯌꯥꯏ ꯇꯣꯡꯊꯣꯛꯏꯗꯣ ꯑꯗꯨꯏꯅꯦ ꯅꯪ
ꯎꯝ ꯀꯩ ꯑꯩꯁꯤ ꯁꯤꯅ ꯏꯆꯦ ꯆꯍꯥꯗꯗꯤ ꯄꯨꯈꯨꯝ ꯃꯉꯥ ꯇꯔꯨꯛ ꯆꯥꯔꯤꯅꯦ ꯏꯆꯦꯗꯤ
ꯎꯝ
ꯍꯥꯟꯅꯗꯒꯤ ꯍꯧꯅ ꯍꯧꯅ ꯄꯨꯈꯝ ꯑꯍꯨꯝ ꯃꯔꯤꯁꯤ ꯆꯥꯕꯅꯤ ꯁꯝꯊꯣꯡ ꯊꯣꯡꯕ ꯐꯥꯎꯁꯦ ꯑꯩꯁꯦ
ꯎꯝ ꯅꯪ ꯎꯔꯕꯅꯤꯅ ꯑꯩꯅ ꯆꯥꯕꯗꯣ
ꯆꯥꯏ ꯆꯥꯏꯁ ꯑꯩ ꯈꯪꯒꯦ ꯑꯣꯏ
ꯎꯝ
ꯁꯥꯗ ꯑꯋꯥꯖꯦ
ꯀꯥꯏ ꯀꯩꯅ
ꯑꯥ
ꯆꯥꯏꯌꯦ
ꯁꯔꯤ
ꯎꯝ ꯃꯈꯪꯅ ꯍꯥꯏꯔꯛꯄꯗꯨꯗ ꯑꯩꯁꯦ
ꯎꯝ ꯏꯗ꯭ꯔꯣꯒꯒꯤꯄꯣꯉ ꯍꯥꯏꯄꯤꯗ
ꯌꯥꯝ ꯈꯪꯅ ꯍꯥꯏꯔꯛꯑꯦ ꯍꯥꯏꯕ
ꯄꯥꯈꯪ
ꯌꯥꯝ ꯈꯪꯅ ꯍꯥꯏꯔꯦ ꯍꯥꯏꯕ ꯀꯗꯥꯏꯗꯒꯤ ꯄꯥꯈꯪꯉꯣ ꯑꯁ ꯂ꯭ꯂꯣꯌꯔꯤ ꯇ ꯇꯥꯡ ꯋꯥꯔꯤ ꯋꯥꯔꯤ ꯁꯅ ꯎꯝ ꯇꯥꯏ ꯌꯥ ꯋꯥꯏꯁꯅ ꯄꯥꯈꯣꯟ ꯇꯨꯁꯂꯦ
ꯋꯥꯟꯕꯤꯁ ꯆꯔ ꯁꯁꯤ ꯍꯣꯝꯁꯅꯦ
ꯎꯝ ꯆꯥꯛ ꯏꯅꯤꯡ ꯊꯣꯡꯉꯔꯣ ꯅꯪꯁꯦ ꯂꯣꯏꯁꯤꯜꯂꯛꯄꯗ ꯉꯥꯏꯔꯤꯕ꯭ꯔꯥ ꯆꯥꯛ ꯏꯁꯤꯡ ꯇꯣꯛꯄꯒꯤ ꯀꯣꯟ ꯀꯩꯀꯥ ꯐꯦꯡꯉꯦꯔꯏꯕ
ꯑꯦꯇꯥꯛꯈꯪꯅ ꯍꯥꯏꯐꯦꯠ ꯆꯪꯉꯝꯕ ꯑꯗꯨꯒꯤꯅꯤ
ꯎꯝ
ꯄꯨꯈꯝꯅ ꯍꯥꯏꯦꯕ ꯆ ꯃꯣꯏ
ꯎꯝ
ꯏꯆꯦ ꯀꯩ ꯃꯊꯦꯜ ꯆꯥꯒꯦ ꯁꯤꯗꯤ
ꯑꯩ ꯑꯩ ꯉꯁꯥꯏꯗ ꯏꯔꯣꯟꯕ ꯆꯥꯏ ꯍꯥꯏꯁꯤ ꯀꯥꯎꯔꯕ
ꯀꯩ ꯀꯩꯒꯅ ꯆꯦ ꯀꯥꯎ ꯀꯎ
ꯀꯔꯤ ꯁꯏꯗꯤꯡ ꯃꯤꯔꯣꯟꯖꯥꯏꯔ
ꯁꯣꯏꯖꯤꯟꯗꯦ ꯏꯁꯩ ꯑꯍꯥꯟꯕꯗ ꯈꯔ ꯇꯥꯟꯅꯈꯤꯗꯧꯕ ꯑꯗꯨꯒꯤꯅꯤꯆꯦ ꯑꯣꯔꯒꯗꯤ
ꯎꯝ ꯑꯩꯗꯤ ꯏꯉꯥꯎ ꯉꯥꯎꯔꯝꯃꯦ
ꯀꯔꯤ ꯇꯧ ꯌꯥꯟ
ꯅꯪ ꯑꯍꯥꯎꯕ ꯆꯥꯕꯗꯨꯗ ꯃꯤꯉꯣꯟꯗ ꯍꯦꯟꯖꯥꯡ ꯀꯔꯤ ꯆꯥꯒꯦ ꯀꯔꯤ
ꯑꯍꯥꯎꯕꯗꯤ ꯑꯁꯁꯦ ꯅꯨꯡꯇꯤ ꯈꯨꯗꯤꯡ ꯑꯃꯛ ꯆꯥꯏꯗꯅ ꯉꯔꯥꯡ ꯑꯗꯨꯨ ꯌꯦꯟ ꯆꯥꯏ ꯉꯁꯤ ꯁꯨ ꯌꯦꯟꯁꯥꯏ ꯍꯥꯎ ꯆꯥꯕ ꯄꯥꯝꯖꯕ ꯍꯥꯏꯇꯥꯔꯦ
ꯎꯝ ꯐꯤꯕꯝ ꯃꯨꯔꯇꯤꯗꯨꯗꯤ ꯐꯖꯕ꯭ꯔꯥ ꯂꯣꯏ ꯈꯔ ꯋꯥꯡꯒ ꯆ ꯑꯣꯔ ꯂꯎꯋꯗꯤ ꯐꯩ
ꯎꯝ ꯀꯔꯤ ꯇꯧꯔꯒꯦ ꯁꯤꯁꯦ ꯑꯦ ꯀ ꯇꯧꯗ꯭ꯒꯦ ꯅꯪ ꯉꯥꯏꯅꯤ ꯁꯣꯏꯗ꯭ꯔꯣꯁꯦ ꯃꯤꯟꯇꯥ ꯑꯩꯁꯨ ꯌꯥꯝ ꯀꯩꯅꯣ ꯇꯧ ꯃꯥ
ꯎꯝ
ꯃꯣꯏ ꯃꯥꯅꯤ ꯃꯤ ꯃꯥꯅꯤ
ꯎ ꯃ ꯐꯩꯗꯜꯂꯤ ꯆ ꯌꯥꯗꯔ
ꯀꯔꯤ ꯄꯩꯁ ꯂꯩ ꯀꯥꯏ ꯃꯥ ꯄꯩꯁ ꯄꯥꯏꯦ
ꯎꯝ ꯃꯌꯨꯡꯂꯣꯝꯗ ꯆꯠꯇ꯭ꯔꯦꯕ ꯑꯋꯥꯡꯕ ꯂꯣꯝꯗ ꯆꯠꯇꯔꯦꯕ
ꯍꯣꯏꯅꯦ ꯃꯌꯨꯝꯗꯤ ꯀꯃꯥꯏꯅ ꯋꯥꯡꯈꯠ ꯀꯣꯏꯅꯣ ꯍꯧꯖꯤꯛ ꯃꯇꯝꯁꯤꯗ ꯏꯆꯦ ꯋꯥꯡꯕꯒꯤ ꯃꯇꯝ ꯂꯣꯏꯈ꯭ꯔꯦ ꯀꯔꯤꯒꯤꯅꯣ ꯁꯤꯦ ꯀꯌꯥ
ꯎꯝ ꯑꯣ ꯑꯗꯨ ꯆꯥꯕ ꯊꯛꯄꯗꯣ ꯈꯤꯇꯪ ꯌꯦꯡꯉ ꯈꯣꯠꯂ ꯆꯥꯔꯗꯤ ꯈꯤꯇꯪ ꯆꯞ ꯆꯥꯕ ꯃꯑꯣꯡꯗ ꯂꯩꯗꯅ ꯑꯃ ꯌꯨꯝꯗꯁꯨ ꯆꯠꯂꯔꯣꯏꯗꯕꯗꯨ ꯁꯨꯝ ꯆꯥꯁꯤꯜꯂꯦ ꯁꯨꯝ ꯆꯥꯥꯁꯜꯂꯦ ꯊꯥꯎ ꯊꯨꯝꯗ ꯃꯐꯩꯗ ꯆꯠꯂꯦ ꯐꯖꯕꯅ ꯂꯣꯏꯔꯦ ꯌꯦꯡꯕꯩ ꯄꯦꯟꯕ ꯅꯥꯏ
ꯎꯝ
ꯃꯥꯏꯒꯣꯏꯣꯡꯣ ꯍꯧꯇ
ꯎꯝ ꯑ ꯍꯦꯕ ꯀꯩꯝ ꯇꯧꯗꯦ ꯁꯤ ꯅꯪꯁꯨ ꯍꯥꯏꯔꯤꯉ ꯃꯉꯣꯟꯗ
ꯇꯧꯋꯦ ꯑꯩ ꯅꯍꯥꯟꯗ ꯎꯕꯗꯣ ꯇꯧꯕ꯭ꯔ
ꯁꯔꯤ
ꯑꯩ ꯅꯍꯥꯟ ꯎꯕꯗ ꯇꯧꯋꯦ
ꯅꯪ ꯀꯥꯏ ꯎꯔꯤꯕ
ꯍ ꯅꯪ ꯅꯍꯥꯟ ꯕꯖꯥꯔ ꯆꯠꯈꯤꯕꯗꯣ ꯑꯩꯅ ꯂꯥꯕ ꯍꯧꯕ ꯀꯧꯕ ꯐꯔꯛ ꯇꯥꯅ ꯀꯧꯔꯛꯇ꯭ꯔꯕ
ꯎꯝ ꯊꯒꯤ ꯇꯧꯕꯅꯤꯁꯦ
ꯑꯩꯗꯤꯟ ꯎꯝ ꯑꯩꯗꯤꯟ ꯅꯪꯨ ꯃꯥ ꯑꯗꯨ ꯃꯥꯜꯂꯨꯗ꯭ꯔꯕꯅꯦ ꯄꯨꯡꯅ ꯆꯍꯤ ꯆꯍꯤ ꯀꯪꯉ ꯆꯠꯈꯤꯕꯗꯨꯗ ꯑꯁ ꯃꯁꯤꯗꯤ ꯌꯥꯝ ꯆꯥꯔ ꯃꯥꯜꯂꯦ ꯇꯥꯛꯥꯏꯑꯅ ꯈꯜꯂꯝꯃꯤꯅꯦ ꯑꯩꯅ
ꯀꯩꯝ ꯇꯧꯗꯦ ꯍꯥꯏꯕ
ꯑꯗꯨꯗ ꯅꯗꯤ ꯐꯤꯠ ꯑꯣꯏꯗ꯭ꯔꯦꯅꯩꯅ ꯐꯤꯠ ꯇꯒꯤ ꯈꯤꯇꯪ ꯆꯪꯁꯤꯜꯂꯦ
ꯀꯅꯥ ꯍꯥꯏꯕ
ꯑꯩꯅ ꯍꯥꯏꯕ
ꯎꯝ ꯏꯆꯦꯗꯤ ꯏꯆꯦ ꯑꯩ ꯐꯤꯠꯅꯦꯕ ꯏꯆꯦ ꯍꯌꯦꯕ ꯈꯪꯉꯤ ꯑꯁꯤ ꯏꯅꯥꯎ ꯏꯅꯥꯎꯁꯤꯗꯤ ꯍꯥꯟꯅ ꯏꯁꯣꯔ ꯁꯣꯟ ꯏꯄꯥ ꯏꯄꯥ ꯂꯩꯔꯝꯃꯦ ꯍꯧꯖꯤꯛꯇꯤꯦ ꯃꯁꯥ ꯌꯥꯝ ꯐꯤꯠ ꯑꯣꯏꯔꯝꯃꯦ ꯐꯔꯝꯃꯦ ꯍꯥꯏꯗꯣꯏꯅꯦ
ꯎꯝ ꯄꯨꯛꯀꯁꯦ ꯀꯪꯂꯤ ꯀꯪꯂꯤꯗꯧ ꯂꯩꯔꯝꯃꯦꯅ ꯍꯥꯏꯗꯣꯏꯔꯝ
ꯍꯣꯏ ꯃꯤꯅꯤ ꯀꯠ ꯑꯣꯏꯏ ꯍꯥꯏꯗꯤ ꯄꯨꯛ ꯆꯤꯠꯇꯂꯕ ꯄꯨꯡ ꯀ ꯍꯅꯤ ꯇꯔꯨꯛꯀꯤꯨꯠ ꯑꯣꯏꯒꯦ ꯍꯥꯏꯗꯣꯏꯅꯦ ꯍꯥꯏꯑꯣ ꯑꯩꯆꯦ ꯐꯀꯤꯠꯇꯦ ꯎꯝ
ꯗꯣ ꯅꯠꯇꯕ
ꯍꯣꯏ ꯍꯧꯖꯤꯛꯀꯥꯟꯗꯤ ꯃꯣꯏ ꯁꯨꯈꯗꯦꯗꯤꯒ ꯍꯥꯏꯕꯗꯣꯖꯤ ꯍꯥꯏꯔ
ꯄꯩꯁꯥ ꯂꯩꯔꯕꯣ ꯑꯗꯨ ꯑꯣꯏꯅꯕ ꯆꯤꯅꯤ ꯕꯕꯥ ꯑꯣꯏꯅꯕ
ꯎꯝ ꯐꯥꯒꯤ ꯇꯧꯅꯤꯅ ꯆꯤꯅꯤ ꯕꯕꯥꯗꯤ ꯑꯣꯏꯕ ꯌꯥꯗꯦ ꯃꯇꯝ ꯌꯥꯝ ꯋꯥꯜꯗꯤ ꯑ ꯅ ꯍꯅꯤ ꯀꯩꯅ ꯅꯈꯅꯤ ꯀꯩꯅꯨ ꯎꯆ
ꯎꯝ
ꯑꯩꯗꯤ ꯍꯧꯖꯤꯛ ꯅꯍꯥꯛ ꯅꯍꯥꯛꯗꯪ ꯂꯥꯎꯔꯤꯕ ꯀꯩꯅꯣꯅꯤ ꯀꯩꯅꯣ ꯌꯥꯝꯅ ꯀꯟꯕ ꯅꯍꯥꯟꯅꯦ ꯍ
ꯎꯝ ꯃꯤꯅ ꯄꯥꯕꯨꯡ ꯀꯧꯔꯛꯀꯅꯤꯀꯣ ꯆꯦꯛꯁꯤꯜ
ꯎꯝ ꯇꯜꯂꯤꯒ ꯑꯗꯨ ꯑꯗꯨꯗꯤ ꯆ
ꯅꯪꯅ ꯍꯥꯅꯤꯅ ꯂꯩꯕꯩ ꯋꯥꯏ ꯌꯥꯗ꯭ꯔꯦ ꯐꯤꯕꯝꯗꯣ
ꯀ ꯀꯩ ꯇꯔꯣꯒꯦꯁ
ꯃꯐꯩꯗꯤ ꯆꯠꯄꯒꯤ ꯌꯥꯗ꯭ꯔꯦ
ꯀꯔꯤ
ꯃꯐꯩꯗ ꯆꯠꯄꯒꯤ ꯌꯥꯗ꯭ꯔꯦ ꯍꯥꯏꯕ
ꯎꯝ ꯃꯐꯩ ꯃꯔꯥꯛ ꯍꯥꯏꯌꯨꯅꯦ ꯃꯐꯩ ꯍꯥꯏꯌꯨꯅꯨ ꯁꯤ ꯏꯆ ꯃꯔꯥꯡ ꯍꯥꯏꯥꯏꯗꯧꯔꯤꯁꯦ ꯃꯈꯐꯩ ꯍꯥꯏꯗꯣꯛꯇꯦ ꯃꯔꯛ ꯍꯥꯏꯁꯤꯅ ꯄꯥꯛꯄꯗꯨꯣ ꯃꯔꯥ ꯀꯧꯏ
ꯃꯐꯩ ꯍꯥꯏꯁꯤꯁꯨ ꯄꯥꯛꯄꯗꯨꯅꯤ ꯅꯪ ꯈꯪꯗꯦ ꯈꯪꯗꯦꯅ ꯀꯩꯅꯣ ꯑꯉꯥꯡꯅ ꯊꯥꯗ ꯑꯗꯨꯃꯥꯏꯅꯖꯤꯅ ꯈꯃꯀꯥꯟ
ꯀꯩ ꯟꯗꯣ ꯃ ꯀꯩ ꯀꯧꯏ ꯌꯦꯟ ꯃꯐꯩ ꯀꯣꯏ ꯍꯥꯏ ꯈꯪꯗꯔꯣ ꯅꯪ
ꯍꯥꯏꯃ ꯑꯗꯨꯒꯤ ꯃꯐꯩꯗꯨꯅ ꯑꯃ ꯃꯌꯨꯡ ꯃꯐꯩ ꯍꯥꯏꯅꯗ꯭ꯔꯣ
ꯎꯝ ꯃꯄꯥꯛ ꯈꯥꯏꯕ ꯖꯥꯏ ꯃꯗꯣ
ꯐꯩ ꯍꯥꯏꯕꯅꯤ ꯀꯗꯥꯏꯗꯒꯤ ꯃꯄꯥꯛꯃꯨꯛ ꯇꯧꯈꯠꯂꯛꯏꯗꯅ
ꯃꯐꯩꯗꯨꯒ ꯃꯔꯥꯛ ꯍꯥꯏꯗꯨꯅꯦ ꯃꯐꯩꯍꯥꯏꯅ
ꯑꯣ ꯃꯔꯥꯛꯁꯨ ꯍꯥꯏꯅꯩ ꯃꯈ ꯐꯩꯁꯨ ꯍꯥꯏꯅꯩꯃꯤ ꯀꯩꯅꯣ ꯃꯤ ꯑꯃꯒꯤ ꯂꯣꯟꯒ ꯑꯃ ꯂꯣꯟꯒ ꯃꯥꯥꯟꯅ ꯍꯥꯏꯗꯤ ꯂꯣꯟ ꯌꯥꯝꯅ ꯂꯩꯕ ꯌꯥꯝꯅ ꯆꯥꯎ ꯆꯥꯎꯈꯠꯄ ꯂꯝꯅꯦꯁꯦ ꯈꯪꯗꯦꯅ
ꯎꯝ
ꯑꯩꯈꯣꯏꯒꯤ ꯂꯣꯟꯁꯦ
ꯃꯐꯩꯒꯤ ꯃꯔꯥꯛ ꯃꯔꯥꯛꯃꯌꯨꯡ ꯍꯥꯏ ꯆꯠꯅꯩ
ꯎꯝ ꯑ ꯃꯐꯩ ꯃꯌꯨꯡ ꯌꯥꯥꯏꯅꯦ ꯃꯌꯨꯡ ꯃꯐꯩ ꯃꯐꯩ ꯍꯥꯏꯅꯩ
ꯑꯣ ꯍ ꯃꯅꯤ ꯑ
ꯈꯪꯗꯕꯩꯅꯦ ꯅꯪꯅ ꯑꯉꯥꯡ ꯑꯣꯏꯕꯩꯅꯤ ꯅꯨꯃꯤꯠ ꯊꯥ ꯎꯕ ꯀꯅꯥꯅ ꯍꯥꯜꯂꯦ ꯑꯩꯅ ꯍꯥꯜꯂꯦꯕ ꯑꯗꯨꯅ ꯑꯩꯅ ꯍꯥꯏꯕ ꯃꯨꯟꯅ ꯇꯥꯎ ꯃꯊꯪꯗꯒꯤꯗꯨ ꯑꯗꯨꯝ ꯁꯤꯗꯅꯣ ꯃꯤ ꯀ ꯀꯩꯅ ꯍꯥꯏꯔꯣ
ꯍꯣꯏ
ꯍꯣꯏ ꯊꯝꯃꯒꯦ ꯎ
ꯐꯔꯦ ꯐꯔꯦ
ꯎ ꯍꯝ